ꯑꯣ ꯅꯨꯡꯉꯥꯏꯔꯤꯕ꯭ꯔꯣ꯫ ꯇꯕꯔꯣ꯫ ꯅꯪꯒꯤ ꯅꯀꯣꯟ ꯐꯖꯅ ꯇꯥꯗꯦ꯫
ꯍꯝ
ꯇꯦꯅꯨ ꯈꯣꯟꯗ꯫
ꯅꯪꯒꯤ ꯃꯈꯣꯟ ꯐꯖꯅ ꯇꯥꯗꯦ ꯐꯦꯟ ꯃꯈꯣꯟꯅ ꯌꯥꯗꯦꯅꯦꯍꯦ꯫
ꯑꯥ ꯏꯌꯥꯔꯐꯤꯁ ꯍꯥꯞꯄꯒꯤꯅꯤ ꯏꯌꯥꯔꯐꯤꯁ꯫
ꯑꯣ ꯑꯣ ꯑꯠꯆꯥ ꯑꯠꯆꯥ꯫ ꯅꯨꯡꯉꯥꯏꯔꯤꯀꯣ꯫
ꯅꯨꯡꯉꯥꯏꯔꯤ ꯫
ꯅꯪ ꯌꯨꯝ ꯄꯥꯟꯈ꯭ꯔꯦ ꯍꯥꯏꯅꯦ꯫
ꯑꯣ ꯍꯣꯏ ꯅꯨꯄꯤ ꯊꯈꯔꯦ ꯅꯪꯒꯤ
ꯑꯣ ꯑꯩꯁꯨ ꯌꯨꯝ ꯄꯥꯟꯈ꯭ꯔꯦ꯫ ꯊꯥꯏꯅ ꯏꯕꯥꯅꯤ ꯀꯣꯏꯕꯤꯕꯗꯣ꯫ ꯌꯥꯝ ꯅꯨꯡꯁꯤꯗ ꯈꯜꯂꯒ꯫
ꯎꯝ꯫ ꯑꯩꯁꯨ
ꯃꯤꯁ ꯇꯧꯕꯒꯤ ꯀꯣꯜ ꯇꯧꯔꯛꯄꯅꯦ꯫
ꯎꯝ꯫
ꯃꯤꯁ ꯇꯧꯕꯒꯤ꯫ ꯍꯜꯂꯣ ꯇꯥꯕ꯭ꯔꯣ ꯇꯥꯕ꯭ꯔꯣ꯫
ꯎꯝ ꯇꯑꯣꯏ ꯅꯪꯕꯨ
ꯍꯥꯥ꯫
ꯍꯟꯗꯛꯀꯤ ꯈꯔꯦꯆꯔꯤ ꯇꯧꯕꯔꯣ꯫
ꯑꯁ ꯍꯟꯗꯛ ꯄ꯭ꯂꯤꯁ ꯇꯧꯗꯦꯗ ꯊꯕꯛ ꯂꯩꯇꯕꯒꯤꯁꯨ ꯑꯗꯨꯝ ꯂꯩꯌꯦ꯫
ꯑꯣ꯫ ꯑꯩꯕꯨꯁꯨ ꯉꯥ ꯐꯕ ꯆꯠꯄꯀꯣ꯫ ꯉꯥ ꯐꯕ ꯆꯠꯄ ꯑꯗꯨꯒꯤ꯫ ꯗꯨꯝ ꯑꯦ ꯗꯥꯎꯂꯩꯔꯗꯤ ꯐꯥꯌꯦ ꯗꯥꯎꯂꯩꯇ꯭ꯔꯗꯤ ꯐꯗꯦ ꯑꯗꯨꯝꯃꯥꯏꯅ꯫
ꯑꯥ꯫
ꯇꯝꯕ ꯉꯝꯗꯦꯅ꯫
ꯑꯁ ꯅꯪ ꯎꯝ꯫
ꯊꯥꯏꯅꯗꯤ ꯉꯥ ꯐꯕ ꯂꯥꯛꯄꯤ ꯅꯤꯡꯁꯤꯡꯕ꯭ꯔꯩ ꯅ꯫ ꯑꯗꯨ ꯊꯣ ꯊꯥꯏꯅ ꯂꯥꯛꯄꯅ ꯆ ꯉꯥ ꯐꯥꯔꯛꯄꯗꯨ ꯅꯤꯡꯁꯤꯡꯕ꯭ꯔꯥ꯫
ꯍꯣꯏꯅꯦ ꯍꯣꯏ ꯅꯤꯡꯁꯤꯡꯉꯤꯅꯦ ꯑꯁ ꯌꯥꯝ ꯅꯨꯡꯁꯤꯌꯦ ꯑꯗꯨ ꯃꯇꯝꯗꯨ꯫
ꯎꯝ ꯍꯧꯖꯤ ꯌꯥꯝ ꯃꯤꯁ ꯇꯧꯋꯦ꯫ ꯅ ꯅꯪ ꯅ ꯅꯪ ꯅꯪ ꯌꯨꯝ ꯄꯟꯗ꯭ꯔꯦ ꯍꯥꯏꯕ ꯄꯥꯎꯇꯥꯏꯌꯦ ꯑꯩꯁꯨ꯫
ꯌꯨꯝ ꯄꯥꯟꯈ꯭ꯔꯦ ꯑꯩꯁꯨ꯫
ꯋ꯭ꯥꯎ ꯑꯩꯁꯨ ꯅꯨꯄꯤ ꯊꯤꯈ꯭ꯔꯦ꯫
ꯅꯪꯒꯤ ꯅꯨꯄꯤꯗꯤ ꯐꯥꯕ꯭ꯔꯣ꯫
ꯎꯝ ꯐꯩ ꯗꯣ ꯅꯪꯗꯤ ꯀꯔꯤ ꯈꯜꯂꯦ꯫ ꯀꯣꯏꯕꯂꯥꯛ ꯀꯣꯏꯕꯂꯥꯛꯀꯦ ꯍꯥꯏꯕꯁꯨ ꯂꯥꯛꯇꯦ꯫
ꯑꯁ ꯏꯀꯥꯏꯈ꯭ꯔꯦ꯫
ꯀꯔꯤ ꯏꯀꯥꯏꯕ꯭ꯔꯣ꯫
ꯑꯁ ꯅꯣꯏꯗꯤ ꯌꯨꯝ ꯄꯥꯟꯈ꯭ꯔꯕꯅꯤꯅ ꯏꯀꯥꯏꯈ꯭ꯔꯦ꯫
ꯀ꯭ꯔꯤ ꯌꯨꯝ ꯄꯥꯟꯈꯤꯕꯥ ꯏ
ꯅꯪꯒꯤ ꯅ ꯅꯪꯒꯤ ꯅꯨꯄꯤꯅ ꯆꯩꯔꯗꯤ꯫
ꯑ ꯑꯩꯏ ꯅꯨꯄꯤꯅ ꯆꯩꯔꯣꯏꯗ ꯄꯨꯡ ꯆꯩꯒꯅꯤ꯫
ꯂꯩꯁꯥꯕꯤ ꯈꯣꯏ ꯅꯨꯄꯤꯈꯣꯏ ꯂꯥꯛꯔꯒ ꯆꯩꯔꯗꯤ꯫
ꯂꯩꯁꯥꯕꯤ ꯂꯥꯛꯀꯦ ꯂꯥꯛꯑꯣꯏꯇꯣꯛ ꯀꯔꯤ ꯇꯤꯉꯣꯛꯆꯥꯏ ꯗꯨꯕꯨ ꯑꯦ ꯑꯗꯨ ꯍꯥꯏꯔꯒ ꯋꯥ ꯑꯃ ꯍꯪꯒꯦꯀꯣ ꯎꯝ ꯊꯥꯏꯅ ꯑꯈꯣꯏꯅꯤ ꯀꯣꯏꯅꯕ ꯃꯕꯅꯤꯗꯨ ꯅꯤꯡꯁꯤꯡꯕ꯭ꯔꯥ ꯋꯥꯔꯤ ꯑꯃ ꯂꯩꯌꯤꯗꯣ꯫
ꯇꯥꯒꯦꯅꯦ ꯇꯥꯒꯦꯅꯦ ꯂꯤꯔꯛꯎꯅꯦ ꯑꯩ ꯀꯥꯎꯈ꯭ꯔꯦꯅꯦ ꯑꯁ
ꯑꯁ ꯄꯕꯖꯤ ꯁꯥꯟꯅꯃꯤꯟꯅꯔꯒ ꯄꯕꯤ ꯁꯥꯟꯅꯃꯤꯟꯅꯒ ꯑꯗꯨꯒꯤ ꯋꯥꯔꯤꯅꯤꯅ ꯄꯕꯤ ꯁꯥꯟꯅꯃꯤꯅꯔꯒ ꯌꯥꯝ ꯄꯪꯕꯗꯨꯒꯤꯅꯥꯏ ꯇꯥꯏ
ꯅꯪ ꯑꯣꯏꯔꯝꯃꯅꯤꯅꯦ꯫
ꯑꯩꯅ ꯁꯣꯝꯂꯥꯎ ꯁꯣꯝꯂꯥꯎ ꯍꯥꯏ ꯁꯨꯌ ꯂꯥꯛꯇꯦ꯫ ꯆꯧ ꯁꯣꯔꯣꯛ ꯂꯥꯛꯇꯦꯗ ꯑꯩꯅ ꯃꯈꯥꯗ ꯀꯨꯝꯃꯨ ꯃꯈꯥꯗ ꯀꯨꯝꯃꯨ ꯍꯥꯏꯔꯤ ꯗꯨꯃꯥꯏꯟ
ꯑꯩꯅ ꯀꯨꯝꯕ ꯍꯩꯇꯦ ꯍꯥꯏꯕꯗꯨꯗꯤ꯫
ꯑꯦ ꯏꯅꯥꯏ ꯂꯥꯏꯕ ꯊꯕꯛꯇꯨꯕꯨ ꯅꯪ ꯀꯨꯝꯗꯕꯅꯤꯅꯦ꯫
ꯑꯣ ꯀꯨꯝꯕ ꯍꯩꯇꯦ ꯍꯥꯏꯔꯒ ꯅꯪ ꯑꯁ ꯁꯤ ꯅꯨꯄꯤꯁꯦ ꯀꯔꯤ ꯅꯨꯄꯤꯔꯣ ꯍꯥꯏ ꯍꯥꯏꯕꯗꯣ ꯈꯜꯂꯦ ꯍꯥꯏꯕꯗꯣ
ꯍꯣꯏ ꯍꯣꯏ ꯀꯜꯂꯤ ꯒꯜꯂꯤ꯫
ꯎꯝ ꯑ ꯑꯩ ꯅꯦꯋꯥꯛꯁꯨ ꯌ꯭ꯥꯗ
ꯎꯝ
ꯀꯨꯝꯐꯝ ꯆꯠꯐꯝ ꯀꯨꯝꯐꯝ ꯆꯠꯐꯝꯁꯨ ꯍꯩꯇꯕ ꯑꯗꯨꯒꯤꯀꯣ
ꯑꯣ ꯑꯁꯦꯡꯕ ꯍꯥꯏꯩꯇꯦ ꯑꯗꯨꯝ ꯍꯥꯏꯩꯇꯦ ꯍꯥꯏꯕ ꯌꯥꯏ꯫ ꯑꯗꯨ ꯇꯧꯋꯦ ꯑꯗ ꯀꯥꯏ ꯫ ꯑꯗꯨꯅꯦ ꯑꯗꯥꯅꯤ ꯀ ꯁꯥ
ꯑꯗꯣ ꯅꯦꯋꯥꯛꯁꯨ ꯌꯥꯗꯕꯒꯤꯅꯦ꯫
ꯅꯦꯋꯥꯛ ꯌꯥꯗꯦꯕ꯫
ꯑꯁ ꯅꯕ ꯌꯥꯔ ꯋꯥ ꯑꯗꯨꯅꯤꯗ ꯑꯗꯨꯝ ꯇꯗꯣ꯫
ꯀꯅꯥꯅ ꯀꯨꯪꯪꯕꯔ ꯑꯗꯨ
ꯌꯥꯝ ꯅꯨꯡꯁꯤꯍꯦ ꯏꯃꯥꯟꯅꯕꯤꯃꯒ ꯏꯃꯥꯟꯅꯕꯤ ꯏꯃꯥꯒ ꯁꯥꯟꯅꯕꯗꯣ ꯅꯤꯡꯁꯤꯡꯕ꯭ꯔꯣ
ꯑꯣ ꯅꯤꯡꯁꯤꯡꯉꯦ ꯅꯤꯡꯁꯤꯡꯉꯦ꯫ ꯍꯟꯕꯤꯒꯟꯕꯤꯁꯨ ꯍꯥꯏꯇꯗ ꯅꯨꯡꯉꯥꯏ ꯅꯨꯡꯉꯥꯏ ꯍꯥꯏꯗꯗ ꯑꯗꯨꯕꯨ ꯑꯩ ꯇꯔ ꯑꯩꯅ ꯑꯩ ꯑꯗꯨꯝ ꯅꯣꯛꯆꯕꯒꯤꯅꯤ꯫
ꯎꯝ
ꯆꯨꯝꯗꯔꯣ ꯑ ꯅꯣꯏꯔ ꯍꯥꯏꯗꯤꯦꯗꯤ ꯅꯣꯏꯁꯕ ꯑꯦ ꯑꯗꯨ ꯍꯖ ꯅꯒꯤ ꯑ ꯅ ꯀꯩꯅ ꯀ꯭ꯂꯥꯁ ꯀ꯭ꯂꯥꯁ ꯀꯥꯎꯕ ꯑꯗ ꯕꯤꯑꯣ ꯀꯣꯜ ꯇꯧꯅꯤ ꯍꯕ
ꯅꯤꯡꯁꯤꯡꯉꯤꯅꯦ ꯂꯩꯁꯥꯕꯤꯈꯣꯏ ꯑꯩꯅ ꯑꯩꯅ ꯎꯠꯄꯤꯕꯅꯦ꯫ ꯑꯦ ꯁꯤꯁꯦ ꯄꯑꯀꯅꯒ ꯑꯃ ꯂꯩ ꯐꯖꯕ꯭ꯔꯥ ꯌꯦꯡꯕꯤꯌꯨ ꯍꯥꯏꯔꯦ ꯑꯁ ꯃꯤꯌꯥꯝ ꯌꯦꯡꯁꯤꯗꯤꯀꯣ ꯑꯩꯒꯤ ꯃꯔꯨꯞꯁꯦ꯫ ꯇꯨꯛ ꯇꯔꯨꯛ ꯇꯔꯦꯠꯅꯦꯕ꯫ ꯑꯩꯅ ꯅꯝꯕꯅ ꯑꯩꯒꯤ ꯑꯩꯅ ꯃꯔꯨꯞ ꯇꯧꯋꯦ꯫ ꯍꯣꯏ ꯅꯪꯁꯨ ꯍꯦꯛ ꯍꯧꯒꯠꯂꯒ ꯑꯗꯨ ꯇꯝꯅꯦꯕ꯫
ꯎꯝ ꯅꯪꯗꯤ ꯈꯪꯗꯕ ꯑꯗꯨꯃꯥꯏꯅ ꯐꯝꯔꯝꯒꯅꯤ ꯍꯥꯏꯕꯗꯣ
ꯁꯟꯗ ꯑꯗꯨ ꯑꯗꯨꯝ ꯀꯃ ꯀ ꯔꯣ ꯂꯩ ꯊꯝ
ꯑꯣ ꯑꯗꯨ ꯃꯇꯝꯗꯤ ꯑꯩꯈꯣꯏꯗꯤ ꯀ꯭ꯂꯥꯁꯇ ꯂꯩꯕ ꯃꯇꯝꯅꯦꯕ
ꯑꯗꯨꯗ ꯄ꯭ꯂꯥꯁꯁ ꯇꯒꯟ ꯏꯅ
ꯎ ꯁꯤ ꯌꯥꯝ ꯅꯨꯡꯁꯤꯗ ꯑꯗꯨ ꯃꯇꯝ ꯃꯇꯝꯗ ꯑꯩꯅ ꯑꯩꯅ ꯍꯜꯂꯛꯑ ꯎ
ꯑꯧ ꯊꯝꯃꯒꯗꯣ
ꯍꯣꯏꯅꯦ ꯍꯣꯏꯅꯦ ꯅꯤꯡꯁꯤꯡꯉꯤꯅꯦ ꯑꯗꯨꯝ ꯚꯤꯗꯤꯑꯣꯁꯨ ꯊꯥꯔꯛꯄ ꯚꯤꯗꯤꯑꯣꯁꯨ ꯊꯥꯔꯛꯄꯗ
ꯎꯝ ꯉ ꯐꯕ ꯆꯠꯄ ꯍꯥꯏ ꯑꯁ ꯂꯩꯁꯤ ꯂꯩꯅꯤ ꯐꯅꯤ
ꯑꯣ ꯉꯥ ꯂꯩꯌꯦ ꯑꯩꯁꯨ ꯉꯛꯄꯅꯦ ꯅꯪꯅ ꯍꯥꯞꯂꯒ ꯑꯗꯨꯝ ꯑꯩꯉꯣꯟꯗ ꯀꯔꯤꯁꯥ ꯠ ꯁꯣ ꯇꯅ ꯑꯗꯨꯝ ꯆꯤꯡꯕ꯭ꯔꯥꯀꯟꯗꯨꯅꯦꯕ ꯁꯦꯡ ꯏꯔꯃꯤꯅꯦ
ꯑꯥꯡ ꯂꯥꯡ ꯊꯥꯛꯂꯒ ꯉꯥ ꯐꯥꯕ ꯆꯠꯂꯒ ꯂ ꯊꯨꯕꯒꯤ ꯉꯥ ꯂꯧꯗꯕꯤꯗ ꯍꯌꯤꯡꯒꯨꯝꯕ ꯑꯁꯨ ꯃꯅꯤꯗ꯭ꯔꯥ ꯂꯣꯕ ꯂꯥꯛ ꯃꯅꯤꯗ꯭ꯔꯥ ꯂꯣꯕ ꯆꯄꯅꯤꯕ ꯏꯃ ꯐꯨꯜ ꯀꯔꯤꯁꯤ ꯀ
ꯍꯣꯏꯅꯦ ꯍꯣꯏꯅꯦ ꯅꯅꯥꯎ ꯅꯨꯄꯥꯗꯨ ꯅꯠꯇ꯭ꯔꯣ ꯄꯨꯕꯗꯣ
ꯍꯣꯏ
ꯎꯝ ꯃꯥꯅꯁꯨ ꯃꯥꯅꯁꯨ ꯅꯪꯒꯤ ꯄꯥꯈꯪ ꯏꯁꯤꯡꯗ ꯆꯪꯈ꯭ꯔꯑꯦ ꯍꯥꯏꯕ ꯁꯥꯕꯅꯤꯅꯦ ꯑꯗꯨ ꯃꯇꯝꯗꯣ
ꯃꯥ ꯐꯣꯟ ꯄꯥꯏꯍꯧꯔꯒ ꯃꯥ ꯐꯣꯟ ꯄꯥꯏꯍꯧꯔꯒ ꯏꯕꯥꯅꯤ ꯉꯥꯡꯉꯦꯕ
ꯎꯝ ꯎꯝ ꯎꯝ
ꯑꯩꯅ ꯏꯁꯤꯡ ꯃꯣꯠꯂꯝ ꯃꯣꯠ ꯌꯥꯝ ꯃꯣꯠꯄ ꯃꯥꯜꯂꯤꯗꯅ ꯅꯪꯒꯤ ꯄꯥꯈꯪ ꯏꯁꯤꯡꯗ ꯆꯪ ꯍ ꯌꯦꯡꯉꯣ ꯌꯦꯡ ꯉꯔ ꯎꯠꯄꯤꯕꯅꯤꯅ
ꯑꯩꯁꯨ ꯄꯅꯅꯤ ꯃꯁꯤꯅ ꯍ ꯃꯅ
ꯎꯝ
ꯎꯝ
ꯑꯗꯨꯒꯤ ꯑꯩꯗꯤ ꯑꯗꯨ ꯅꯅꯥꯎ ꯅꯨꯄꯥꯗꯤ ꯑꯩꯗꯤ ꯈꯪꯈ꯭ꯔꯦꯕꯀꯣ
ꯎ ꯑꯗꯨ ꯑꯗꯨ ꯍꯒ ꯑꯩ ꯀꯣꯏꯕꯨ ꯂꯀꯗ ꯀꯣꯏꯕꯨ ꯂ ꯆ ꯅꯣꯏ ꯃꯣꯟꯗ ꯇꯪꯅ ꯇꯝꯗ ꯑ ꯑꯗꯨ ꯃꯇꯝꯗꯤ ꯅꯪ ꯂꯥꯟꯅꯤꯡ ꯀꯣ ꯂꯥꯟꯅꯤꯦꯀꯣ
ꯂꯥꯛꯑꯦ ꯍꯥꯏꯁꯨ ꯍꯥꯏꯅꯤꯡꯗꯕ
ꯑꯗꯨ ꯅ
ꯌꯥꯝ ꯕꯤꯔꯥꯅꯤꯍꯦ ꯅꯪꯁꯨ ꯂꯥꯛꯑꯦꯐꯥꯎꯁꯨ ꯍꯥꯏꯅꯤꯡꯗꯕ ꯅꯪꯅ ꯁꯤꯗ ꯇꯝꯄꯥꯛꯇ ꯂꯥꯛꯈ꯭ꯔꯦ ꯍꯥꯏꯕꯗꯤ ꯈꯪꯕꯁꯨ ꯍꯥꯏ ꯍꯥꯏꯕꯤꯗꯕ ꯁꯥꯎꯅꯤꯡꯕꯁꯤꯗꯤ
ꯋꯥꯔꯤꯔꯤꯗꯤ ꯑꯗꯨꯗꯤ ꯅꯪ ꯂꯥꯛꯀꯅꯤꯅ ꯍꯥꯏꯖꯔꯤꯁꯤꯡꯕ꯭ꯔꯣ ꯄꯅ ꯑꯗꯨ ꯑꯗꯨꯅꯤ ꯑꯗꯨꯅꯤꯗꯥꯅꯦꯍꯦꯛ ꯑꯩꯈꯣꯏꯁꯨ ꯂꯥꯛꯄ ꯌꯥꯅꯤꯅꯅ ꯑꯁ ꯑꯗꯨ ꯍꯦ ꯍꯧꯕꯤ ꯍꯧꯣꯏꯖꯤꯛ ꯀꯥꯏꯌꯦꯅ
ꯏꯀꯥꯏꯅꯤꯉꯥꯏ ꯂꯩꯇꯦꯗ ꯑꯗꯨ ꯑꯣꯏꯔꯁꯨ ꯑꯦꯁ ꯑ
ꯑꯗꯨ ꯑꯗꯨ ꯂꯩ ꯃꯣꯏꯅ ꯐꯩ ꯀꯣꯏꯔꯛ ꯐꯉ
ꯎ ꯑꯩꯉꯣꯟꯗꯤ ꯀꯧꯁꯨ ꯀꯧꯕꯤꯗꯦ
ꯀꯥꯎꯕꯗꯨꯗꯤ
ꯀꯧꯁꯨ ꯀꯧꯗ꯭ꯔꯒ ꯂꯥꯛꯑꯦꯁꯨ ꯍꯥꯏꯗ꯭ꯔꯒ
ꯂꯥꯐꯣꯏꯗꯨꯗꯤ ꯀꯧꯋꯦꯅ ꯑꯩꯈꯣꯏꯒꯤꯗꯣ ꯀꯥꯎꯗ꯭ꯔꯣꯍꯦ ꯎꯝ
ꯀꯔꯤ ꯂꯐꯣꯏꯒꯦꯔꯣ
ꯑꯁꯤ ꯂꯥꯐꯈꯣꯏ ꯊꯥꯅꯤꯉꯥꯏꯒꯤ
ꯅꯆꯥꯎ ꯊꯨꯅ ꯀꯥꯎꯕꯔꯣ ꯍꯣꯏ ꯊꯅꯤꯉꯥꯏꯒꯤ ꯑꯦ ꯅꯪꯥꯁꯤꯗꯤ ꯀꯥꯎꯕ ꯊꯨꯏꯍꯦ
ꯎꯝ ꯀꯥꯎꯕ ꯊꯨꯕꯅꯦ ꯑꯩꯁꯦ
ꯑꯁ ꯁꯤꯗꯤ ꯌꯥꯗ꯭ꯔꯦꯅꯦꯍꯦ ꯆꯥꯛ ꯆꯥꯗ꯭ꯔꯦ ꯆꯥꯛ ꯆꯥꯔꯕꯣ ꯀꯔꯤ ꯃꯊꯦꯜ ꯆꯥꯕꯔ꯭ꯣ
ꯑꯁ ꯑꯩꯈꯣꯏꯗꯤ ꯉꯁꯤ ꯍꯥꯎꯇꯦꯅꯦ ꯅꯣꯏꯗꯤ ꯀꯔꯤ ꯆꯥꯕ꯭ꯔꯣ ꯀꯩ ꯏꯟꯖꯥꯡ ꯆꯥꯕ꯭ꯔꯣ
ꯑꯩꯈꯣꯏꯗꯤ ꯉꯥ ꯆꯥꯏ
ꯋꯥꯎ
ꯑꯥ ꯍꯥꯎꯇꯦꯗ ꯅꯪ ꯍꯦꯜꯒꯨꯝꯅꯦ
ꯀꯅꯥꯅ ꯊꯣꯡꯕ꯭ꯔꯣ
ꯑꯁ ꯀꯅꯥ ꯊꯣꯡꯒꯅꯤ ꯑꯩꯒꯤ ꯍꯦꯔꯣꯅ ꯑꯩꯒꯤ ꯍꯦꯔꯣꯅ ꯊꯣꯡꯕꯅꯦ ꯑꯩ ꯑꯩꯒꯤ ꯑꯩꯒꯤ ꯍꯦꯔꯣꯌꯤꯟꯅ ꯑꯩꯕꯨ ꯇꯃꯣ ꯍꯥꯎꯅꯦ ꯑꯩꯒꯤ ꯑꯩꯒꯤ ꯍꯦꯔꯣꯏꯟꯅ ꯊꯣꯡꯕꯅꯦꯀꯣ ꯅꯣꯏꯗꯤ ꯀꯔꯤ ꯃꯊꯦꯜ ꯆꯥꯒꯦ
ꯑꯁ ꯑꯩꯈꯣꯏꯗꯤ ꯍꯥꯎꯇꯦ ꯉꯁꯤ
ꯑꯗꯨ ꯍꯥꯎꯇꯔꯥꯁꯨ ꯍꯥꯏꯌꯨꯗꯅ
ꯍꯥꯏꯅꯤꯡꯗꯦꯅꯦ ꯍꯥꯎꯛꯃꯟꯗꯕꯒꯤ ꯏꯀꯥꯏꯅꯦ
ꯑꯁ ꯂꯣꯏꯔꯦ
ꯑꯩꯈꯣꯏꯁꯨ ꯏꯋꯥꯅ ꯉꯥ ꯂꯩꯔꯛꯄꯒꯤ ꯉꯥ ꯊꯣꯡꯉꯥꯒ ꯆꯥꯌꯦ ꯎꯝ ꯍꯥꯎꯋꯦ ꯍꯥꯎꯕꯅꯦ ꯏ ꯋꯥꯅ ꯂꯩꯔꯛꯄ ꯏꯋꯥꯅ ꯂꯩꯔꯛꯄ ꯉꯥꯗꯤ ꯍꯥꯎꯋꯦ
ꯎꯝ ꯑꯣ ꯍꯟꯗꯛꯇꯤ ꯅꯪꯕꯨ ꯒꯦꯝꯒꯨꯝꯕ ꯁꯅꯥꯗꯔꯣ
ꯒꯦꯝ ꯁꯅꯥꯗ꯭ꯔꯦ
ꯀꯩꯒꯤ
ꯃꯧ ꯑꯣꯏꯈ꯭ꯔꯕꯅꯤꯅ ꯒꯦꯝ ꯇꯣꯛꯑꯦ ꯑꯩꯈꯣꯏꯗꯤ ꯒ꯭ꯌꯥꯟ ꯇꯥꯈ꯭ꯔꯦ
ꯋꯥꯎ ꯌꯥꯝ ꯐꯩꯀꯣ ꯑꯩꯁꯨ ꯑꯣ ꯂꯣꯛꯄꯅꯦ
ꯑꯣ
ꯀꯃꯥꯏ ꯀꯃꯥꯏ ꯍꯤꯡꯉꯤꯒꯦ
ꯑꯁ ꯑꯩꯈꯣꯏꯁꯨ ꯊꯥꯏꯅ ꯌꯦꯟ ꯌꯣꯛꯂꯝꯃꯦ ꯍꯟꯗꯛꯇꯤ ꯌꯣꯛꯇꯔꯦ
ꯑꯣ ꯑꯣ ꯑꯩꯁꯨ ꯊꯥꯏꯅꯀꯣ ꯌꯦꯟ ꯊꯣꯛꯄꯅꯦꯕꯀꯣ ꯑꯩꯁꯦ ꯌꯦꯟꯁꯦ ꯁꯦꯝ ꯁꯦꯝꯗꯣꯛꯂꯒ ꯀꯃꯥꯏ ꯍꯥꯏꯁꯤꯔ ꯑꯥ
ꯑꯗꯨꯝ ꯁꯤꯒꯤ ꯋꯥꯈꯜꯗ ꯅꯨꯡꯉꯥꯏꯇꯕ
ꯑꯣ
ꯎꯝ ꯋꯥꯈꯜ ꯅꯨꯡꯉꯥꯏꯇꯔꯒ ꯑꯁ ꯀꯗꯥꯏꯗꯒꯤ ꯀꯛꯄꯥꯗꯣ ꯇꯣꯅꯤ ꯑꯩ ꯑꯥ ꯈꯔ ꯈꯔ ꯇꯣꯡꯅꯤꯡꯉꯥꯏ ꯇꯧꯔꯒ ꯃꯤꯒꯤ ꯄꯩꯁꯥ ꯄꯨꯔꯥꯒ ꯇꯧꯕꯅꯤ ꯃꯥꯡꯕ
ꯑꯣ ꯍꯣ-ꯍꯣ ꯕꯤꯖꯤꯅꯦꯁ ꯇꯧꯕꯗꯤ ꯕꯤꯖꯤꯅꯦꯁ ꯇꯧꯕꯗꯤ ꯅꯣꯡꯃ ꯃꯥꯡꯕ ꯅꯣꯡꯃ ꯇꯣꯡꯕ
ꯈꯨꯕ ꯑꯟꯅ ꯃꯒꯗꯣ
ꯎꯝ ꯎꯝ
ꯎꯝ ꯑꯗꯨ
ꯝ ꯑꯩꯁꯨ ꯃꯀꯣꯛꯇꯣ ꯌꯥꯝ ꯂꯩꯔꯤꯗꯤ ꯃꯇꯦꯡ ꯄꯥꯡꯕꯤꯈꯤꯅꯦ ꯅꯪꯒꯤ ꯌꯥꯝ ꯅꯨꯡꯁꯤꯅꯦ ꯅꯪꯒꯤ ꯋꯥꯔꯤꯁꯦ
ꯑ
ꯀ ꯀꯔꯤ ꯇꯅꯤ ꯄꯔꯦ ꯄꯨꯔ ꯑ ꯌꯥꯝ ꯐꯕꯅꯦ ꯃꯥ
ꯎ ꯌꯥꯝ ꯐꯁꯤ ꯂꯤꯒ ꯂꯩꯅꯤ ꯀ
ꯍ
ꯑꯗꯨ ꯑꯆ ꯑꯅꯤ ꯍꯥꯏꯕꯁꯨ ꯐꯪꯉꯤ ꯅꯠꯇꯦ ꯅꯨꯃꯤꯠ ꯂꯩꯅꯤꯡ
ꯑꯗꯨꯁꯨ ꯃꯉꯣꯟꯗ ꯂꯩꯌꯦ ꯂꯩꯌꯦ ꯑꯗꯨꯒ ꯑꯣꯏꯔꯁꯨ